ꯍꯜꯂꯣ ꯅꯪ ꯋꯥꯔꯤ ꯁꯥꯔꯛꯑꯣ
ꯎꯝ
ꯕꯣꯜ ꯉꯥꯏꯕꯒꯤ ꯋꯥꯔꯤ ꯅꯨꯡꯉꯥꯏ ꯅꯨꯡꯉꯥꯏꯕ ꯁꯥꯔꯛꯎ
ꯕꫭ ꯀꯔꯝꯕ ꯃꯇꯥꯡꯒꯤ ꯋꯥꯔꯤ ꯁꯥꯁꯤꯔꯣ
ꯈꯪꯗꯦ ꯅꯪꯅ ꯁꯥꯅꯤꯡꯉꯤꯁꯦ ꯕꯣꯔꯒꯤꯦꯁꯤꯅ ꯈ꯭ꯋꯥꯏꯗꯒꯤꯩ ꯅꯨꯡꯉꯥꯏꯕ ꯃꯥꯜꯂꯦ ꯍꯣꯏ
ꯌꯥ
ꯑꯁ ꯑꯗꯨꯕꯨ ꯕꯣꯜꯒꯤꯁꯦ ꯑꯩ ꯋꯥꯔꯤ ꯁꯥꯅꯤꯡꯗ꯭ꯔꯦꯅꯦ ꯆꯠꯈꯔꯅ ꯆꯠꯈꯔꯅ
ꯅꯪꯅ ꯄꯥꯝꯕ ꯆꯠꯈ꯭ꯔꯦ
ꯆꯠꯀ ꯍꯥꯟ ꯆꯠꯀꯔꯤ
ꯌꯦꯔ
ꯎꯝ
ꯑꯩꯈꯣꯏꯒꯤꯗꯤ ꯍꯌꯦꯡꯁꯦ ꯑꯩꯈꯣꯏꯒꯤ ꯆꯠꯇꯧ ꯃꯥꯟꯕ꯭ꯔꯥ ꯂꯩꯗꯧ ꯃꯥꯟꯕ꯭ꯔꯥ
ꯑꯗꯨꯝ ꯀꯩꯅꯣ ꯇꯧꯔꯗꯤ ꯑꯗꯨꯕꯨ ꯍꯥꯏꯕꯨꯗꯤ ꯉꯝꯗꯦ ꯑꯗꯨꯕꯨ ꯂꯩꯗꯤ ꯂꯩꯕ ꯌꯥꯏ ꯀꯩꯅ ꯈꯪꯗꯦ
ꯍꯌꯦꯡꯁꯦ ꯂꯩꯗ꯭ꯔꯗꯤ ꯑꯩꯁꯦ ꯑꯣꯛꯁꯥ ꯑꯣꯡ ꯀꯣꯡꯗꯣꯏꯅꯤꯅꯦ
ꯑꯠꯆꯥ ꯌꯥꯏꯅꯦ ꯑꯗꯨꯁꯨ
ꯑꯗꯨꯒꯤ ꯃꯤ ꯈꯔ ꯍꯔꯥꯎꯒꯦ ꯇꯧꯔꯦꯕ ꯑꯩꯈꯣꯏ ꯉꯝꯗ꯭ꯔꯗꯤ
ꯎꯝ ꯀꯩꯅꯣ ꯅꯣꯏꯒꯤꯒ ꯑꯃ ꯑꯩꯈꯣꯏꯗꯣ ꯉꯔꯥꯡ ꯉꯔꯥꯡ ꯀꯥꯔꯕ ꯑꯩꯈꯣꯏꯗꯣ
ꯍꯣꯏ ꯍꯣꯏ
ꯃꯣꯏ ꯃꯣꯏ ꯇꯔꯥꯐꯜꯗꯧ ꯃꯥ ꯂꯩꯅꯦ ꯁꯨꯝꯈꯅꯤ
ꯑꯁ ꯑꯗꯣ ꯑꯩꯈꯣꯏꯒꯤꯁꯦ ꯉꯝꯕꯨ ꯉꯝꯃꯗꯤ ꯃꯤ ꯃꯤꯅ ꯑꯩꯉꯣꯟꯗ ꯄꯩꯁꯥ ꯄꯤꯔꯛꯀꯗꯧꯕꯁꯨ ꯂꯩꯌꯦꯅꯦ
ꯑꯣ
ꯑꯗꯨ ꯂꯣꯏꯕ ꯐꯥꯎ ꯃꯣꯏꯅ ꯄꯥꯏꯔꯛꯑꯗꯤ ꯂꯣꯏꯕ ꯐꯥꯎ ꯌꯧꯔꯛꯑꯗꯤ ꯑꯩꯉꯣꯟꯗ ꯂꯤꯁꯤꯡ ꯑꯅꯤ ꯄꯤꯔꯛꯀꯗꯕ ꯃꯤ ꯂꯩꯌꯦꯕ
ꯎꯝ
ꯑꯩ ꯉꯝꯗ꯭ꯔꯗꯤ ꯑꯩꯅ ꯃꯉꯣꯟꯗ ꯂꯤꯁꯤꯡ ꯑꯃ ꯃꯥꯗꯤ ꯇꯣꯂꯣꯞ ꯈꯔ ꯆꯥꯎꯥꯎꯅ ꯆꯥꯏꯑꯕ ꯑꯩꯅ ꯃꯉꯣꯟꯗ ꯂꯤꯁꯤꯡ ꯑꯅꯤ ꯇꯧꯕ ꯑꯩꯅ ꯑꯃ ꯑꯗꯨꯒꯤ ꯑꯩꯁꯦ ꯕꯣꯜ ꯌꯦꯡꯕ ꯑꯩꯈꯣꯏꯗꯤ ꯋꯥꯈꯜ ꯋꯥꯔꯤꯅꯤ
ꯑꯩ ꯂꯤꯁꯤꯡ ꯑꯃ ꯃꯥꯡꯉꯅꯦꯅ ꯃꯥꯡꯉꯅꯤ ꯍꯥꯏꯅ
ꯑ ꯀꯩꯅꯣ ꯉꯔꯥꯡꯒꯤ ꯑꯅꯤꯁꯤꯅꯝꯗꯣ
ꯎꯝ
ꯉꯔꯥꯡ ꯉꯔꯥꯡꯒꯤ ꯉꯔꯥꯡ ꯍꯥꯏ ꯅꯪꯁꯤ ꯍꯥꯏꯕ ꯇꯥꯔꯦꯅꯦ
ꯎꯝ
ꯁꯤꯒꯤ ꯑꯅꯤꯁꯤꯅꯥꯗꯨ ꯑꯩ ꯀꯩꯅꯣꯗꯨ ꯆꯨꯝꯅ ꯍꯥꯏꯕꯤꯔꯝꯅꯦꯕ
ꯎꯝ
ꯑꯗꯨ ꯃꯣꯏꯒꯤ ꯆꯟꯕ ꯈꯣꯠꯄꯗꯨ ꯆꯨꯝꯅ ꯀꯩꯅꯣ ꯇꯧꯕꯤꯔꯝꯕ ꯑ ꯑꯁꯤꯒꯤ ꯀꯩꯅꯣ ꯐꯦꯁꯕꯨꯛꯀꯤ ꯄꯦꯖꯇꯨ ꯊꯤꯕ ꯐꯪꯗ꯭ꯔꯦꯅ ꯀꯗꯥꯏ ꯆꯠꯈ꯭ꯔꯕꯣ ꯈꯪꯗ꯭ꯔꯦꯅ ꯑꯩ ꯂꯤꯁꯤꯡ ꯑꯍꯨꯝꯅꯦꯕ ꯆꯨꯝꯃꯗꯤ ꯎꯝ ꯑꯩꯅꯁꯨ ꯀꯌꯥ ꯊꯧ ꯁꯥꯗ꯭ꯔꯕꯀꯣ
ꯎꯝ
ꯑꯗꯨꯝ ꯑꯩꯅ ꯍꯥꯏꯕ ꯍꯥꯏꯕꯗꯨꯗꯤ ꯆꯞ ꯆꯥꯅ ꯊꯣꯛꯈ꯭ꯔꯦꯕ ꯊꯣꯛꯄꯗ
ꯃꯗ ꯊꯕ ꯌꯥꯗ꯭ꯔꯣ
ꯊꯤꯔꯁꯨ ꯐꯪꯗ꯭ꯔꯦꯅꯦ ꯅꯨꯡꯉꯥꯏꯇꯕ ꯃꯥꯁꯤꯅ ꯊꯤꯕꯁꯨ ꯐꯪꯗ꯭ꯔꯦꯅꯦ ꯍꯥꯏ ꯑꯩꯁꯨ ꯐꯣꯂꯣꯒꯨꯝꯕ ꯇꯧꯔꯑꯝꯗꯤ ꯐꯕ
ꯎꯝ
ꯇꯧꯍꯧꯗ꯭ꯔꯕ ꯅꯠꯇ꯭ꯔꯗꯤ ꯑꯍꯨꯝ ꯑ
ꯑꯁ ꯃꯥꯁꯨ ꯅꯪ ꯍꯥꯏꯕꯗꯨ ꯆꯨꯝꯃꯦꯔꯗꯤ ꯅꯪꯒꯤ ꯀꯩꯅꯣꯗ ꯊꯤꯔꯛꯑꯒ ꯇꯧꯔꯛꯄ ꯌꯥꯕꯅꯦ ꯅꯠꯇ꯭ꯔꯥ
ꯎꯝ
ꯆꯨꯝꯕ ꯌꯥꯝ ꯌꯥꯎꯕ ꯑꯣꯏꯔꯝꯃꯅꯤ
ꯑꯗꯨ ꯑꯣꯏꯔꯝꯅꯤ ꯑꯩꯅ ꯈꯟꯗꯔꯦ ꯑꯗꯨ ꯆꯨꯝꯃꯁꯨ ꯑꯁꯦꯡ ꯁꯦꯡꯕ ꯇꯧꯔꯗꯤ ꯊꯤꯔꯛꯗꯕꯅꯦꯕꯀꯣ
ꯑꯗꯨꯅꯦ ꯑꯗꯨꯅꯦ ꯑꯩ ꯍꯥꯏꯗꯤꯦ ꯅꯪ ꯊꯤꯔꯁꯨ
ꯎꯝ
ꯃꯅꯥ ꯊꯤꯔꯛꯑꯒ ꯀꯩ ꯀꯩꯅꯣ ꯍꯥꯏꯔꯛꯄ ꯌꯥꯏꯕ
ꯎꯝ ꯑꯦꯅꯏꯈ꯭ꯔꯦ
ꯍꯥꯥ
ꯂꯩꯇ꯭ꯔꯤꯔꯣ
ꯑꯩ ꯆꯨꯝꯃꯁꯨ ꯆꯨꯝꯕꯨ ꯆꯨꯝꯃꯗꯤ ꯃꯥꯅ ꯊꯤꯔꯛꯄ ꯌꯥꯏꯑꯕ ꯅꯪꯉꯣꯟꯗ
ꯍ ꯀꯪꯗ ꯑꯗꯨ ꯆꯨꯝꯗꯤ ꯆꯨꯝ ꯀꯩꯅꯣ ꯇꯧꯕ ꯃꯥꯜꯂꯦ ꯃꯣꯏꯒꯤꯁꯦ ꯑꯗꯨꯕꯨ ꯑꯩꯅ ꯊꯤꯕꯗ ꯃꯣꯏꯒꯤ ꯅꯤꯌꯣꯝ ꯔꯨꯜꯁ ꯀꯩꯅꯣ ꯈꯔꯗꯤ ꯂꯩꯌꯦ ꯅꯤꯥꯌꯣꯝ ꯈꯔꯗꯤ ꯂꯩꯌꯦ
ꯎꯝ
ꯑꯩꯅꯁꯨꯗꯨ ꯊꯧꯁꯥꯅ ꯇꯧꯗ꯭ꯔꯕ
ꯎꯝ
ꯀꯔꯤꯒꯨꯝꯕ ꯃꯣꯏꯕꯨ ꯇꯨꯡ ꯏꯟꯕ ꯑꯗꯨꯒ ꯃꯤꯕꯨ ꯊꯥꯕꯤꯕ ꯑꯗꯨꯗꯨ ꯍꯥꯏꯕ ꯂ ꯂꯩꯕ ꯃꯣꯏꯁꯨ ꯑꯗꯨꯒ ꯑꯩꯗꯤ ꯑꯗꯨꯝ ꯀꯩꯅꯣ ꯁꯦꯛꯁꯟꯗꯨꯗ ꯆꯪꯉꯒ
ꯆꯪꯉꯒ ꯑꯅꯤ ꯑꯃ ꯍꯥꯏꯅ ꯊꯥꯕꯤꯔꯝꯅꯦꯕ
ꯎꯝ ꯑꯗꯨꯗꯤ ꯍꯌꯦꯡꯗꯤ ꯑꯩꯈꯣꯏꯒꯤ ꯀꯔꯤ ꯇꯧꯗꯧ ꯃꯥꯟꯕ꯭ꯔꯥ ꯉꯁꯤ ꯄꯨꯡ ꯇꯔꯨꯛꯀꯤꯁꯦ
ꯎꯝ ꯑꯩ ꯑꯃꯒꯤ ꯀꯩꯅꯣꯗꯨꯗꯤ ꯎꯗ꯭ꯔꯤꯅꯦ ꯃꯣꯏꯒꯤ ꯊꯦꯡꯅꯒꯗꯕ ꯃꯤꯗꯨꯗꯤ ꯎꯗꯔ꯭ꯤ ꯑꯥ ꯏꯁꯅꯥꯝꯗ ꯎꯗ꯭ꯔꯤ ꯎꯝ ꯑꯁ ꯑꯩꯗꯤ ꯅꯍꯥꯟ ꯆꯠꯈ꯭ꯔꯕ꯭ꯔꯅ ꯈꯟꯗꯤ ꯈꯟꯕꯅꯦꯍꯦ
ꯅꯣꯏꯒꯤꯗꯣ ꯑꯗꯨ ꯅꯨꯃꯤꯠꯇ ꯑꯩꯅ ꯋꯥꯈꯜ ꯋꯥꯕꯗꯨꯣ ꯑꯩ ꯂꯤꯁꯤꯡ ꯑꯃ ꯃꯥꯡ ꯇꯥꯔꯦ ꯍꯥꯏꯅ
ꯃꯥꯒꯤꯗꯨꯁꯨ ꯀꯟꯅ ꯉꯝꯃꯒ ꯂꯩꯔꯤꯑꯕ ꯑꯃ
ꯎꯝ ꯎꯝ ꯑꯆꯥ ꯑꯆꯥ ꯑꯆꯥ ꯎꯝ
ꯐꯅꯤꯁꯦ
ꯑꯁ ꯑꯩꯗꯤ ꯑꯗꯨꯝ ꯑꯗꯨ ꯅꯨꯃꯤꯠꯇꯨꯗꯩꯩ ꯆꯠꯈ꯭ꯔꯦꯅ ꯈꯟꯗꯤ ꯈꯟꯕ ꯑꯩ ꯅꯨꯡꯉꯥꯏꯇ꯭ꯔꯕꯅꯦ ꯈꯔꯗꯤ
ꯎꯝ
ꯍꯥꯏꯕꯗꯤ ꯃꯣꯏꯒꯤ ꯃꯇꯝ ꯃꯣꯏꯒꯤ ꯍꯩꯕꯈꯣꯏ ꯀꯩꯅꯣ ꯃꯇꯝꯁꯤꯅ ꯑꯩꯈꯣꯏ ꯌꯦꯡꯕꯗ ꯌꯥꯝ ꯅꯨꯡꯉꯥꯏꯔꯤꯕꯅꯦꯕ ꯍꯧꯖꯤꯛꯁꯦ
ꯎꯝ
ꯑꯗꯨꯅ ꯑꯔꯣꯏꯕꯁꯨ ꯑꯣꯏꯕꯩꯀꯣ ꯃꯊꯪꯗꯗꯤ ꯀꯌꯥ ꯃꯊꯪꯗꯗꯤ ꯀꯌꯥꯁꯨ ꯀꯩꯅꯣ ꯇꯧꯔꯣꯏꯕ ꯌꯦꯡꯕꯁꯨ ꯅꯨꯡꯉꯥꯏꯕ
ꯎꯝ
ꯀꯩꯅꯣꯗꯣ ꯌꯥꯝ ꯇꯣꯡꯉꯥꯟꯈ꯭ꯔꯦꯕ ꯍꯧꯖꯤꯛ ꯍꯧꯖꯤꯛꯀꯤ ꯃꯇꯝꯒꯤ ꯁꯅꯥꯕꯒ ꯍꯥꯟꯅꯒꯤ ꯃꯇꯝ ꯁꯅꯕꯁꯦ ꯌꯥꯝ ꯈꯦꯠꯅꯔꯦꯕ ꯍꯧꯖꯤꯛꯗꯤ
ꯈꯪꯗꯦ ꯑꯩꯈꯣꯏꯒꯤꯁꯦ ꯉꯝꯗꯤ ꯉꯝꯗꯧ ꯃꯥꯟꯕ ꯉꯝꯗꯧꯕꯗꯤ ꯃꯥꯟꯗꯕ ꯍꯧꯖꯤ ꯏꯆꯦꯅ ꯄꯥꯝꯕꯒꯤ ꯀꯩꯅꯣ ꯄꯨꯡ ꯑꯅꯤꯐꯥꯎ ꯉꯥꯏꯔꯤ ꯑꯩꯗꯤ ꯀꯥ ꯍꯦꯟꯅ ꯄꯥꯝꯗꯦ ꯑꯩꯗꯤ ꯄꯨꯡ ꯇꯔꯨꯛꯀꯤꯅꯤ ꯄꯥꯝꯃꯤꯁꯦ
ꯑꯅꯤꯒꯤꯁꯤꯁꯨ ꯑꯩꯅ ꯄꯥꯝꯕꯗꯤ ꯃꯣꯏꯒꯤ ꯏꯟꯅ ꯍꯧꯈꯣꯏꯗꯨꯅ ꯃꯣꯏꯁꯤ ꯀꯩꯅꯣ ꯇꯧꯕꯒꯤꯀꯣ ꯌꯥꯝ ꯀꯨꯏꯅ ꯀꯥꯗ꯭ꯔ ꯀꯥꯅꯅꯦꯕ ꯃꯣꯏꯁꯦ
ꯑꯣ
ꯑꯗꯨꯒ ꯃꯣꯏꯒꯤ ꯑꯃꯥ ꯂꯩꯅ
ꯍꯣꯏ
ꯑꯗꯨꯖꯤ ꯅꯨꯡꯁꯤꯕꯅꯦꯗ ꯃꯥꯅ ꯑꯗꯨꯝ ꯂꯤꯠ ꯇꯧꯔ ꯀꯥꯔꯛꯄ
ꯎꯝ
ꯑ ꯃꯅꯤꯡ ꯋꯥꯅꯤꯗ
ꯎꯝ
ꯉꯝꯕꯗꯤ ꯉꯝꯕꯗꯤ ꯃꯣꯏꯒꯤ ꯊꯦꯡꯅꯒꯗꯧꯕ ꯈꯣꯏꯗꯨꯅ ꯉꯝꯗꯧ ꯃꯥꯜꯂꯦ ꯃꯑꯣꯡꯗꯣ
ꯎꯝ
ꯃꯣꯏꯁꯨ ꯑꯗꯨꯝ ꯑꯍꯩ ꯑꯍꯩꯕ ꯌꯥꯝ ꯂꯩꯕꯀꯣ
ꯍꯣꯏ
ꯑꯍꯝ ꯈꯪꯗ꯭ꯔꯦ ꯍꯟꯗꯛꯀꯤ ꯃꯄꯣꯛꯁꯤꯗꯤ ꯇꯨꯝꯂꯅꯨ ꯍꯥꯏꯕꯗꯨꯅꯤ
ꯀꯅꯥꯗ ꯉꯝꯗꯣꯏꯅꯣ ꯈꯟꯕꯗ ꯋꯥꯈꯜ ꯋꯥꯏ
ꯑꯩꯈꯣꯏꯒꯤꯗꯨꯗꯤ ꯗꯥꯎ ꯈꯔ ꯌꯥꯔꯦ
ꯑ ꯗꯥꯎꯗꯤ ꯑꯗꯨꯝ ꯌꯥꯗꯤ ꯌꯥꯏ
ꯎꯝ
ꯑꯁ ꯑꯩꯅ ꯂꯩꯐꯝꯁꯦ
ꯎꯝ
ꯑꯩꯅ ꯂꯩꯐꯝꯁꯦ ꯑꯁ ꯑꯁ ꯑꯗꯨ ꯅꯨꯃꯤꯠꯇ ꯂꯥꯎꯕ ꯈꯣꯠꯄ ꯇꯧꯕꯁꯤꯗ ꯃꯩ ꯊꯥꯕꯒ ꯑꯁ
ꯅꯣꯏꯗꯤ ꯀꯔꯤ ꯃꯇꯝꯗ ꯁꯨꯇꯤ ꯂꯣꯏꯔꯦ
ꯑꯩꯈꯣꯏ ꯊ꯭ꯔꯤ ꯇꯥꯡ ꯇꯥꯔꯤꯛ ꯑꯍꯨꯝꯗ ꯂꯣꯏꯅ ꯃꯊꯪ
ꯌꯥꯝ ꯃꯂꯤꯅ
ꯍꯣꯏ ꯑꯗꯨꯕꯨ ꯑꯗꯨꯗ ꯀꯨꯟꯇꯔꯨꯛꯗ ꯍꯜꯂꯛꯈ꯭ꯔꯅꯤ
ꯎꯝ
ꯃꯣꯏ ꯑꯉꯥꯡꯁꯤꯡꯒꯤ ꯀꯩꯅꯣ ꯀꯩꯅꯣ ꯇꯧꯗ꯭ꯔꯤ
ꯅꯨꯡꯉꯥꯏꯊꯣꯛꯄ ꯌꯥꯔꯦ ꯀꯨꯏꯅ ꯅꯨꯡꯉꯥꯏꯊꯣꯛꯄ ꯌꯥꯔꯦ
ꯎꯝ ꯑꯉꯥꯡꯁꯤꯡꯒꯤ ꯆꯦꯗꯨꯁꯨ ꯌꯦꯡꯗ꯭ꯔꯤꯅꯦ ꯌꯥꯝ
ꯎꯝ ꯀꯣꯏꯕ ꯆꯠꯂꯣꯅꯦ
ꯑ ꯀꯣꯏꯕꯨꯣꯂꯣꯔꯗꯅꯥꯍꯥꯟꯗ ꯂꯩ
ꯑꯩꯈꯣꯏꯁꯨ ꯑꯗꯨꯝ ꯃꯅꯥꯛꯇ ꯀꯣꯏꯕꯗꯤ ꯂꯥꯛꯇꯣꯏꯅꯦ
ꯍꯟꯗ ꯀ꯭ꯂ ꯂꯥꯎꯅ ꯑꯗꯨ ꯂꯥꯛ ꯀꯩꯦ ꯑꯩꯅ ꯐ ꯀ
ꯀꯈꯣꯏꯕꯨꯁꯦ ꯍꯟꯗꯛꯇꯤꯂꯥꯛꯇꯧ ꯃꯥꯟꯗꯦ
ꯎꯝ
ꯈ ꯁꯪꯗꯧ ꯃꯥꯟꯅꯦꯦ ꯃꯊꯪꯅ ꯍꯟꯗꯗꯤ ꯈꯔ ꯋꯥꯠ ꯇꯧ ꯃꯥꯜꯂꯦꯕ ꯂꯥꯛꯄꯗꯣ ꯑꯗꯨ ꯃꯊꯪꯗꯗꯤ ꯈꯟꯗꯦ
ꯎꯝ ꯃꯣꯏꯁꯨ ꯐꯅꯤ ꯀꯣꯏꯐꯝꯗꯤ ꯌꯥꯝ ꯂꯩꯅꯦ ꯀꯣꯏꯐꯝ ꯀꯣꯏꯐꯝ ꯉꯛꯄ ꯂꯣꯏꯔꯦ ꯁꯤꯗꯗꯤ
ꯍ
ꯑꯃ ꯑꯩꯈꯣꯏ ꯑꯃ ꯑꯩꯈꯣꯏꯐꯝ ꯑꯩꯁꯨ ꯃꯥꯗꯤ ꯆꯠꯇ꯭ꯔꯤꯌꯦ ꯀꯩꯅꯣ ꯃꯣꯏꯒꯤ ꯈ꯭ꯋꯥꯏꯗꯒꯤ ꯅꯥꯟꯕ ꯈꯨꯟꯗꯣ
ꯎꯝ
ꯑꯗꯨꯗ ꯆꯠꯇ꯭ꯔꯤ ꯑꯗꯨ ꯆꯠꯅꯤꯡꯉꯤ
ꯉꯅꯥ ꯍꯧꯖꯤꯛ ꯂꯩꯕ ꯃꯐꯝꯗꯣ
ꯎꯝ
ꯑꯗꯨꯝ ꯃꯤꯅ ꯋꯥꯔꯤ ꯁꯥꯕ ꯀꯥꯟꯗ ꯌꯥꯝ ꯁꯦꯡꯉꯤ ꯃꯐꯝꯁꯨ ꯁꯤꯠ ꯅꯥꯟꯅ ꯇꯧꯋꯦ ꯑꯗꯨ ꯂꯝꯕꯤ ꯃꯇꯥꯏꯗ ꯑꯥ ꯆꯥꯕ ꯈꯣꯠꯄ ꯌꯣꯟꯕꯗꯣ ꯑꯗꯨꯁꯨ ꯌꯥꯝ ꯁꯦꯡꯉꯦ ꯑꯗꯨꯁꯨ ꯑꯗꯨꯝ ꯆꯥꯕꯗꯣ ꯑꯩꯈꯣꯏꯕꯨ ꯌꯥꯝ ꯍꯩꯅꯗꯕꯗ ꯄꯣꯛꯍꯟꯗꯦ ꯌꯥꯝ ꯍꯥꯎꯋꯦ ꯈꯣꯠꯂꯦ ꯍꯥꯏꯅ ꯏꯆꯦꯅ ꯍꯥꯏꯌꯦꯕ
ꯎꯝ
ꯑꯗꯨꯒꯤꯗꯤ ꯑꯗꯨꯝ ꯀꯣꯏꯕꯗꯣ ꯑꯩꯁꯨ ꯆꯠꯅꯤꯡꯉ
ꯂꯥꯛꯇꯤ ꯂꯥꯛꯀꯅꯤꯅ ꯑꯗꯨꯒꯕꯗꯤ ꯀꯨꯝꯁꯤꯗꯤ ꯂꯥꯛꯀꯅꯤ
ꯎꯝ
ꯑꯩ ꯌꯥꯔꯗꯤ ꯀꯨꯝꯁꯤ ꯍꯧꯖꯤꯛ ꯁꯤꯒꯤ ꯊꯥꯁꯦ ꯑꯦꯛꯖꯝ ꯊꯥꯕ ꯆꯠꯇꯣꯏꯅꯦꯕ
ꯎꯝ
ꯑꯩꯅ ꯂꯩꯕ ꯃꯐꯝꯗ ꯇꯥꯒꯦꯔꯥ ꯅꯪꯅ ꯍꯧꯖꯤꯛ ꯂꯩꯕ ꯃꯐꯝꯗ ꯇꯥꯒꯦꯔꯥ ꯈꯪꯗꯦꯕ
ꯎꯝ
ꯅꯪꯅ ꯂꯩꯕ ꯃꯐꯝ ꯇꯥꯔꯗꯤ ꯑꯗꯨꯗ ꯂꯥꯛꯇꯣꯏꯕ
ꯑꯆꯥ ꯑꯆꯥ ꯆꯥ
ꯑꯩꯅ ꯂꯩꯕ ꯃꯐꯝ ꯇꯥꯔꯗꯤ ꯑꯗꯨꯝ ꯑꯁꯤꯗ ꯊꯥꯔꯅꯤ ꯑꯗꯨꯒ ꯃꯐꯝ ꯑꯅꯤ ꯑꯍꯨꯝ ꯈꯜꯂꯦꯕꯀꯣ
ꯀꯔꯝꯕ ꯊꯝꯃꯝꯒꯦꯗꯣ ꯃꯦꯟ ꯐꯥꯔꯁꯇꯤ ꯀꯔꯝꯕ ꯊꯝꯂꯝꯃꯦ
ꯐꯔꯁꯇꯣ ꯑꯩꯅ ꯂꯩꯐꯝꯗ ꯊꯝꯃꯦꯕ
ꯎꯝ
ꯑꯅꯤꯁꯨꯕꯗ ꯅꯪ ꯂꯩꯕꯗꯣ
ꯎꯝ
ꯑꯍꯨꯝ ꯁꯨꯕ ꯇꯝꯄꯥꯛꯇꯕꯣ
ꯑꯣ
ꯑꯁꯤ ꯑꯍꯨꯝꯁꯦ ꯑꯩꯅ ꯊꯝꯕ ꯑꯗꯨꯗ ꯏꯆꯦꯅꯗꯤ ꯁꯤꯗꯁꯨ ꯐꯪꯕꯁꯨ ꯌꯥꯏ ꯐꯪꯗ꯭ꯔꯗꯤ ꯅꯪꯅ ꯂꯩꯕ ꯍꯧꯖꯤꯛꯇꯨ
ꯍꯣꯏ ꯍꯣꯏ
ꯇꯥꯔꯛꯄ ꯌꯥꯏ ꯍꯥꯏꯑꯕ ꯑꯍꯨꯝ ꯁꯨꯕꯗꯤ ꯇꯥꯔꯣꯏ ꯍꯥꯏꯑꯕ
ꯑꯍꯨꯝ ꯁꯨꯕꯗꯤ ꯑꯥ ꯇꯥ ꯑꯃꯥꯗꯨ ꯇꯥꯅꯤꯗ ꯑꯅꯤꯁꯨꯨꯕꯗꯨꯗꯤꯁꯨ ꯇꯥꯔꯣꯏꯗ ꯑꯃꯗ ꯑꯗꯨꯝ ꯇꯥꯔꯀꯅꯤꯗ
ꯑꯃꯗ ꯇꯥꯔꯗꯤ ꯐꯔꯦ ꯑꯩ ꯆꯠꯊꯣꯛ ꯆꯠꯁꯤꯒꯤꯁꯨ ꯕꯦꯔꯥ ꯂꯩꯑꯅ ꯑꯩꯁꯦ ꯂꯣꯟ ꯈꯔ ꯍꯩꯇꯦꯕ
ꯑꯗꯨ ꯂꯣꯟꯁꯨ ꯍꯩꯇꯝꯅꯤꯅ ꯇꯤ ꯂꯝꯕꯤ ꯆꯠꯄ ꯈꯣꯠꯄꯁꯦ ꯂꯣꯟ ꯈꯔ ꯗꯔꯀꯥꯔ ꯂꯩꯇ꯭ꯔꯥ
ꯍꯣꯏ ꯍꯣꯏ
ꯑꯗꯨꯒꯤ
ꯑꯦ ꯑꯗꯨꯒꯤꯗꯤ ꯀꯔꯤ ꯍꯥꯏꯒꯦꯔꯥ ꯍꯥꯏꯕꯗꯣ ꯑꯩꯅ ꯂꯣꯏꯅ ꯀꯩꯅꯣꯗ ꯊꯥꯕꯤꯒꯦ
ꯎꯝ
ꯎꯝ ꯀ ꯍꯥꯏꯕ ꯂꯥꯜꯂꯗꯤ ꯈꯪꯗ꯭ꯔꯦꯀꯣ ꯑꯗꯨꯕꯨ
ꯂꯣꯟ ꯂꯣꯟꯁꯦ ꯍꯩꯇꯕꯁꯦ
ꯎꯝ
ꯕꯦꯔꯥ ꯀꯥꯏ
ꯑꯥ ꯑꯗꯨꯝ ꯍꯩꯅꯤꯗ ꯑꯗꯨꯝ ꯉꯥꯡꯉ ꯉꯥꯉꯒ ꯑꯗꯨꯝ ꯀꯩꯅꯣ ꯇꯧ
ꯍꯦ ꯉꯥꯡꯁꯨ ꯉꯥꯡꯗꯕ ꯑꯗꯣ ꯃꯣꯏꯒꯤ ꯁꯤꯅꯦꯃꯥꯒꯨꯝꯕ ꯌꯦꯡꯉꯣ ꯈꯣꯠꯂꯣ ꯍꯥꯏꯌꯦꯕ
ꯎꯝ
ꯑꯗꯨꯁꯨ ꯑꯩꯅ ꯌꯦꯡꯗꯕ ꯑꯩꯁꯦ ꯑꯌꯥꯝꯕ ꯁꯤꯅꯦꯃꯥ ꯌꯦꯡꯕꯁꯦ ꯏꯁꯥꯅ ꯄꯥꯛ ꯄꯥꯝꯗꯦ ꯀꯣ ꯑꯃ ꯌꯦꯡꯉꯦꯕꯀꯣ ꯑꯗꯨꯕꯨ ꯑꯇꯣꯞꯄꯗꯤ ꯄꯥꯝꯗꯦ
ꯀꯔꯤꯌꯥꯗꯤ ꯍꯦꯔꯕꯣ
ꯍꯩꯇꯦꯗ
ꯎꯝ
ꯅꯣꯏꯒꯤ ꯍꯨꯏꯔꯣ ꯀꯟꯅ ꯈꯣꯡꯉꯤꯁꯦ
ꯑꯍꯥꯟꯕꯗꯒꯤ ꯑꯔꯣꯏꯕ ꯈꯣꯡꯉꯦꯅ ꯅꯍꯥꯟ ꯍꯥꯏꯐꯦꯠ ꯀꯩꯅꯣ ꯇꯧꯕꯗꯣ
ꯍꯣꯏ ꯍꯣꯏ ꯍꯣꯏ
ꯅꯣꯛꯅꯤꯡ ꯈ꯭ꯔꯝꯅꯤꯅꯦ ꯑꯩ ꯇꯥꯔ ꯅꯣꯛꯅꯤꯡ ꯈ꯭ꯔꯕꯅꯤ
ꯅꯣꯏ ꯑꯁ ꯅꯨꯡꯗꯥꯡꯗ ꯍꯨꯏ ꯈꯣꯡꯕꯁꯦ ꯇꯟꯕꯅꯦ
ꯎꯝ
ꯇꯨꯝꯕꯒꯨꯝꯕ ꯅꯨꯡꯉꯥꯏꯇꯕꯅꯤ